ꯇꯥ ꯕ꯭ꯔꯣ
ꯍꯜꯂꯣ ꯂꯣ
ꯇꯥꯕ꯭ꯔꯣ?
ꯇꯥꯕ꯭ꯔꯣ
ꯍꯜꯂꯣ ꯇꯥꯏꯌꯦ ꯅꯪꯕꯨ ꯀꯣꯜ ꯇꯧꯔꯒꯀꯣ
ꯅꯪꯒ ꯋꯥꯔꯤ ꯁꯥꯟꯅꯔꯗꯤ ꯍꯥꯢ ꯅꯈꯣꯟꯗꯣꯏ ꯌꯥꯝ ꯄꯤꯛꯑꯦ ꯇꯥꯏꯌꯦ ꯇꯥꯗꯕ꯭ꯔꯣ ꯍꯜꯂꯣ
ꯇꯥꯔꯦ ꯇꯥꯔꯦ
ꯀꯔꯤꯒꯤꯔꯣ ꯅꯪ ꯀꯣꯜ ꯇꯧꯔꯛꯏꯗꯤ ꯇꯨꯝ ꯅꯦꯠꯋꯥꯛ ꯅꯨꯡꯉꯥꯏꯇꯦ ꯇꯥꯔꯦ ꯇꯥꯔꯦ꯫
ꯑꯩ ꯇꯥꯏꯌꯦ ꯅꯪꯒꯤ ꯈꯣꯟꯗꯣ ꯍꯧꯖꯤꯛ ꯈꯛꯇꯪ ꯇꯥꯏꯌꯦ ꯇꯥꯔꯕꯣ
ꯇꯥꯔꯦ ꯇꯥꯔꯦ
ꯀꯩꯗꯧꯏꯅꯣ
ꯑꯗꯨꯝ ꯆꯥꯛ ꯇꯣꯛꯑꯒ ꯑꯗꯨꯝ ꯂꯩꯔꯤꯅꯦ ꯉꯥꯛꯇꯪ ꯃꯥꯏ ꯀꯩꯀꯥ ꯇꯥꯏꯞ ꯇꯥꯊꯣꯛꯑꯒ ꯂꯩꯔꯤꯅꯦ꯫
ꯑ ꯀꯩ ꯍꯤꯟꯖꯥꯡ ꯆꯥꯔꯒꯦ?
ꯑꯩꯈꯣꯏ ꯌꯦꯟ ꯆꯥꯏꯌꯦ ꯅꯣꯏꯗꯤ
ꯑꯁ ꯑꯩꯈꯣꯏꯗꯤ ꯍꯣꯏ ꯍꯤ ꯍꯧꯔꯛꯄꯒꯤ ꯃꯤꯡꯗꯤ ꯃꯥꯟꯅꯩꯌꯦꯕꯨ ꯑꯩꯈꯣꯏꯅ ꯃꯅꯤꯡꯗ ꯗꯦꯝ ꯍꯥꯞꯄ
ꯗꯦꯝ ꯍꯥꯞꯄꯒꯤ ꯃꯥꯟꯅꯗ꯭ꯔꯥꯕ ꯌꯥꯝ ꯅꯨꯡꯉꯥꯢꯇꯦꯗꯥ꯫
ꯌꯦꯟ ꯌꯥꯎꯗ꯭ꯔꯥꯁꯨ ꯗꯦꯝ ꯌꯥꯎꯔꯝꯅꯤꯅ ꯑꯗꯨꯝ ꯍꯥꯎꯅ ꯆꯥꯔꯝꯅꯤꯅ
ꯅꯠꯇꯦꯍꯦ ꯌꯦꯟ ꯍꯥꯞꯄꯒꯤ ꯍꯥꯎꯅ ꯆꯥꯔꯦ꯫
ꯅꯪꯗꯤ ꯉꯁꯤ ꯀꯩꯀꯩ ꯊꯕꯛ ꯇꯧꯔꯒꯦ
ꯉꯁꯤꯁꯦ ꯎꯝ ꯀꯩꯅꯣ ꯇꯧꯋꯦ ꯑꯩꯈꯣꯏ ꯏꯄꯥꯗꯣ ꯊꯕꯛ ꯆꯠꯇꯕꯒꯤ ꯀꯣ ꯉꯁꯤ ꯁꯨꯇꯤꯅꯦꯕꯀꯣ ꯑꯗꯨꯒꯤ ꯑꯩꯈꯣꯏꯒꯤ ꯀꯥ ꯀꯥꯈꯠꯐꯝꯗꯣ ꯑꯗꯣ ꯀꯩꯅꯣ ꯊꯕꯛ ꯊꯕꯛ ꯁꯨꯏꯌꯦꯕꯀꯣ ꯑꯗꯣ ꯃꯥꯒꯤ ꯃꯇꯦꯡ ꯈꯔ ꯄꯥꯡꯉꯦ ꯏꯄꯥꯒ ꯑꯩꯒ ꯏꯅꯧ ꯅꯨꯄꯥꯕ
ꯑꯣ ꯃꯈꯥꯒꯤꯗꯣ ꯁꯥꯕ ꯂꯣꯏꯔꯕꯣ ꯅꯣꯏꯒꯤ ꯍꯥꯥ ꯇꯥꯕ꯭ꯔꯣ
ꯇꯥꯗꯕ꯭ꯔꯣ
ꯃꯈꯥꯒꯤꯗꯣ ꯁꯥꯕ ꯂꯣꯏꯔꯕꯣ
ꯂꯣꯏꯗ꯭ꯔꯤꯌꯦ ꯃꯈꯥ ꯍꯥꯏꯕꯗꯤꯀꯣ ꯇꯥꯕ꯭ꯔꯣ ꯃꯈꯥ ꯍꯥꯏꯕꯗꯤꯀꯣ ꯎꯝ ꯕꯥꯔꯦꯟꯗꯥꯗꯣ ꯎꯝ ꯀꯥꯈꯠ ꯐꯝꯗꯣ ꯑꯗꯨ ꯁꯦꯝꯕꯀꯣ ꯍꯥꯏꯕꯗꯤ ꯑꯩꯈꯣꯏ ꯏ ꯄꯣꯛꯀ ꯏꯄꯨꯒ ꯂꯩꯕꯅꯤꯅꯀꯣ ꯃꯕꯥꯅꯤꯗꯤ ꯑꯋꯥꯡꯕꯗꯣ ꯀꯥꯕ ꯉꯝꯗ꯭ꯔꯦꯕꯀꯣ
ꯑ
ꯑꯗꯨꯒꯤ ꯑꯩꯈꯣꯏ ꯏꯄꯥꯗꯤꯀꯣ ꯃꯃꯥ ꯃꯄꯥ ꯌꯥꯝ ꯅꯨꯡꯁꯤꯕꯅꯦ
ꯍꯣꯏ ꯅꯨꯡꯁꯤꯕ ꯃꯥꯜꯂꯦ ꯑꯗꯨꯃꯥꯏ ꯇꯧꯒꯗꯕꯅꯤ ꯅꯠꯇ꯭ꯔꯥ
ꯃꯥ ꯃꯣꯏꯒꯤ ꯏꯁꯇꯦꯌꯔ ꯀꯥ ꯑꯩꯈꯣꯏꯒꯤ ꯀꯣ ꯏꯁꯇꯦꯌꯔ ꯀꯥꯞꯐꯝꯗꯨꯐꯥꯎ ꯌꯥꯝ ꯅꯦꯝꯕꯅꯦ ꯅꯤ ꯌꯥꯝ ꯀꯥꯕ ꯉꯝꯃꯣꯏ ꯍꯥꯏꯌꯦ
ꯅꯣꯏ ꯅꯣꯏꯁꯨ ꯅꯣꯏꯁꯨ ꯃꯤꯒꯤ ꯃꯌꯨꯝꯗ ꯇꯨꯝꯕ ꯆꯠꯂꯦ ꯍꯥꯏꯕ
ꯍꯣꯏ ꯑꯩꯈꯣꯏ ꯇꯨꯝꯐꯝ ꯂꯩꯇꯦ
ꯑꯗꯨ ꯃꯈꯥꯒꯤꯗꯣ ꯂꯣꯏꯁꯤꯜꯂꯒ ꯂꯩꯁꯤꯟꯕ ꯌꯥꯔꯦꯅ ꯂꯣꯏꯁꯤꯜꯂ ꯊꯨꯅ ꯂꯣꯏꯁꯤꯜꯂꯒ
ꯄꯩꯁꯥ ꯂꯩꯇꯦ ꯍꯥꯏꯌꯦ
ꯑꯁ ꯕꯦꯔꯥꯅꯤ ꯄ꯭ꯂꯥꯁꯇꯔ ꯇꯧꯗꯕ꯭ꯔꯣ
ꯇꯧꯋꯦ ꯇꯧꯕꯗꯤ
ꯑꯗꯨꯗꯤ ꯀꯩꯅꯣꯗ ꯇꯩꯁꯟꯕ ꯌꯥꯔꯦꯅ
ꯍꯣꯏ ꯇꯩꯕ ꯌꯥꯔꯦ ꯃꯤ ꯅꯦꯛꯅꯤꯉꯥꯏꯁꯨ ꯄꯩꯁꯥ ꯂꯩꯇꯕꯀꯣ ꯍꯟꯗꯛ ꯑꯩꯈꯣꯏꯁꯦ ꯄꯩꯁꯥ ꯌꯥꯝ ꯆꯤꯜꯂꯦꯕꯀꯣ
ꯑꯣ ꯃꯤ ꯅꯦꯛꯇ꯭ꯔꯁꯨ ꯅꯣꯏꯅ ꯑꯗꯨꯝ ꯄꯪꯇꯩꯩ ꯇꯩꯔꯣ ꯑꯩꯈꯣꯏꯁꯨ ꯄꯪꯇꯩ ꯇꯩꯕꯒꯤ ꯏꯊꯤ ꯊꯤꯔ ꯂꯩꯌꯦ ꯌꯨꯝꯗꯣ
ꯃꯤ ꯅꯦꯛꯑꯗꯤꯀꯣ ꯃꯤ ꯅꯦꯛꯑꯗꯤ ꯄꯩꯁꯥ ꯌꯥꯝ ꯆꯪꯒꯅꯤ ꯑꯗꯨꯒꯤ ꯑꯩꯈꯣꯏꯅ ꯑꯩꯈꯣꯏ ꯈꯥꯇ ꯇꯩꯕꯅꯦ ꯑꯗꯨꯒꯤ ꯏꯊꯤ ꯊꯤꯔ ꯂꯩꯌꯦ ꯇꯨ ꯌꯦꯉꯣ
ꯐꯖꯩꯍꯦ ꯅꯣꯏ ꯌꯨꯝꯗꯤ ꯅꯣꯏꯗꯤ ꯌꯨꯝ ꯁꯥꯕ ꯂꯣꯏꯔꯕꯅꯤꯅ ꯅꯨꯡꯉꯥꯏꯔꯝꯅꯤꯀꯣ
ꯍ ꯑꯁ ꯅꯨꯡꯉꯥꯏꯇꯦ ꯁꯥꯅꯤꯡꯉꯥꯏ ꯌꯥꯝ ꯂꯩꯔꯤꯌꯦ ꯃꯆꯤꯠ ꯃꯆꯤꯠ ꯀꯣ
ꯎꯝ
ꯃꯆꯤꯠ ꯃꯆꯤꯠ ꯊꯕꯛꯀꯤ ꯌꯥꯝ ꯂꯩꯔꯤꯌꯦ ꯏꯄꯥ ꯂꯥꯛꯑꯗꯤꯀꯣ ꯇꯥꯕ꯭ꯔꯣ
ꯇꯥꯏꯌꯦ ꯇꯥꯏꯌꯦ
ꯏꯄꯥ ꯂꯥꯛꯑꯗꯤ ꯁꯣꯔ ꯍꯣꯟꯗ ꯇꯥꯏꯌꯦ ꯇꯥꯏꯌꯦ
ꯍꯣ ꯍꯣꯖꯠ
ꯇꯥꯔꯕꯣ
ꯑꯣ
ꯅꯪꯒꯤꯁꯦ ꯈꯔ ꯃꯈꯣꯟꯗꯥ ꯇ꯭ꯔꯤ ꯇ꯭ꯔꯥ ꯇ꯭ꯔꯤ ꯇ꯭ꯔꯥ ꯌꯥꯝ ꯇꯧꯔꯦ ꯀꯩꯗꯧꯕ꯭ꯔꯣ
ꯑꯩꯈꯣꯏ ꯑꯩ ꯋꯥꯏꯐꯥꯏ ꯁꯝꯗꯦꯕꯀꯣ ꯍꯧꯖꯤꯛꯁꯦ
ꯑꯥ
ꯑꯗꯨꯒꯤ ꯑꯣꯏꯔꯝ
ꯑꯗꯨꯒꯤ ꯅꯦꯠ ꯌꯥꯗꯕꯩ ꯑꯣꯏꯔꯝꯅꯤ ꯑꯗꯨꯗꯤ ꯑꯈꯣꯏꯗꯣ ꯏꯄꯥ ꯊꯣꯛꯂꯛꯑꯗꯤꯀꯣ
ꯗꯣ ꯎꯝ
ꯇꯥꯕ꯭ꯔꯣ ꯄꯥ ꯊꯣꯛꯂꯛꯑꯗꯤ ꯁꯣꯔ ꯁꯣꯔ ꯍꯣꯟꯗꯕꯤꯗ ꯊꯕꯛ ꯇꯧꯅꯤꯡꯉꯥꯏ ꯌꯥꯝ ꯂꯩꯔꯤꯌꯦ
ꯍꯦ ꯁꯣꯔꯗꯤ ꯍꯣꯜ ꯂꯨꯍꯦ
ꯃꯥꯅ ꯍꯥꯏꯕ ꯌꯨꯝ ꯊꯣꯛꯂꯛꯑꯗꯤ ꯁꯣꯔꯕꯥꯟ
ꯍꯣꯟꯕ ꯉꯝꯗꯤ ꯈꯔ ꯈꯔ ꯁꯣꯔ ꯁꯣꯔꯗꯣ ꯁꯥꯡꯅ
ꯁꯣꯔ ꯍꯣꯟꯕ ꯅꯪꯗꯦ ꯍꯥꯏꯌꯦ ꯊꯕꯛ ꯌꯥꯝꯃꯟꯕꯒꯤ ꯇꯥꯌꯦ ꯇꯥꯗꯕ꯭ꯔꯣ
ꯇꯥꯏꯌꯦ ꯇꯥꯗꯔꯣ
ꯀꯔꯤꯔꯣ ꯅꯪꯒꯤ ꯅꯦꯋꯥꯛ ꯌꯥꯝ ꯊꯤꯕꯗꯨ
ꯀꯩꯒꯤꯅꯣ ꯉꯁꯤ ꯅꯨꯃꯤꯠꯁꯤꯕꯣ
ꯇꯠ ꯇꯠꯂꯦꯍꯦ ꯇꯥꯢꯌꯦ ꯌꯥꯝ ꯇꯠꯇ꯭ꯔꯣ ꯅꯪꯒꯤꯗꯣ
ꯎꯝ ꯅꯆꯦ ꯂꯥꯛꯇ꯭ꯔꯤꯕꯣ
ꯍꯣꯏ
ꯅꯣꯏꯆꯦ ꯂꯥꯛꯇ꯭ꯔꯤꯕꯣ ꯑꯁ ꯇꯥꯗ꯭ꯔꯦꯅꯦ
ꯂꯥꯛ ꯂꯥꯛꯈ꯭ꯔꯦ ꯂꯥꯛꯈ꯭ꯔꯦ ꯂꯥꯛꯈ꯭ꯔꯦ ꯍꯣꯏ
ꯇꯥꯕ꯭ꯔꯣ ꯂꯩꯁꯥꯕꯤ ꯑꯩ ꯅꯈꯣꯟ ꯇꯥꯗ꯭ꯔꯦ
ꯇꯥꯢꯌꯦ ꯇꯥꯗꯕ꯭ꯔꯣ ꯍꯜꯂꯣ ꯍꯜꯂꯣ
ꯇꯥꯕ꯭ꯔꯣ?
ꯇꯥꯌꯦ ꯍꯜꯂꯣ
ꯑꯩ
ꯇꯥꯗꯕ꯭ꯔꯣ ꯑꯩꯅ
ꯍꯜꯂꯣ
ꯇꯥꯏꯌꯦ ꯑꯩꯗꯤ ꯀꯔꯤꯔ ꯅꯦꯠꯋꯥꯛ ꯐꯠꯇꯕꯩꯔꯣ? ꯅꯦꯠꯋꯥꯛꯁꯦ ꯌꯥꯗ꯭ꯔꯦ ꯅꯪꯒꯤ
ꯍꯜꯂꯣ
ꯅꯪꯒꯤ ꯅꯦꯋꯥꯥꯛꯇꯣ ꯊꯤ ꯃꯟꯈ꯭ꯔꯦ ꯃꯐꯝ ꯑꯃꯗ ꯂꯥꯛꯑꯣ ꯇꯥꯕ꯭ꯔꫭ?